ꯍꯥꯎ꯫
ꯑꯁ ꯅꯪ ꯏꯔꯥꯡ ꯄꯥꯎ ꯇꯥꯗꯦ꯫
ꯇꯥꯗꯦ ꯏꯔꯥꯡ ꯀꯩ ꯑꯣ ꯑꯣ ꯀꯩꯅꯣꯒꯤꯗꯣ ꯀꯨꯀꯤꯗꯨ ꯃꯩ ꯊꯥꯔꯝꯃꯦ ꯇꯧꯕꯒꯗꯔꯣ꯫
ꯍꯣꯏ
ꯅꯨꯄꯤ ꯌꯥꯝ ꯁꯣꯛꯑꯦꯅ ꯁꯦꯟꯇ꯭ꯔꯦꯜ ꯐꯣꯔꯁꯅ ꯐꯨꯕꯗ ꯅꯨꯄꯤ ꯑꯉꯥꯑꯡ ꯍꯣꯏ ꯍꯣꯏ ꯅꯨꯄꯤ ꯑꯉꯥꯡ ꯌꯥꯝ ꯁꯨꯔꯦ ꯄꯨꯔꯥ ꯑꯥꯔꯃꯤꯒꯤ ꯃꯃꯥꯡꯗꯅꯤ ꯍꯥꯏ ꯊꯥꯔꯤꯗꯣ ꯌꯨꯝ ꯃꯩꯗꯨ
ꯑꯁ ꯃꯣꯏꯁꯦ ꯀꯩꯅꯣꯝ ꯇꯧꯔꯦꯗ ꯁꯤꯗ ꯁꯥꯎꯔꯁꯨ ꯉꯥꯡꯉꯁꯨ ꯃꯣꯏꯁꯦ ꯃꯣꯏ ꯊꯣꯛꯐꯝ ꯇꯧꯔꯛꯀꯅꯤ ꯃꯣꯏ ꯌꯥꯝ ꯂꯥꯜꯂꯦ ꯃꯣꯏ ꯀꯩꯝ ꯁꯦꯟꯅꯗ꯭ꯔꯦꯕ ꯃꯩ ꯊꯥꯕꯗꯣ ꯑꯃꯅꯕꯨ ꯑꯣꯏꯔꯁꯨ ꯑꯃꯅꯕꯨ ꯑꯣꯏꯔꯁꯨ
ꯀꯩꯅꯣ ꯃꯩ ꯊꯥꯕ ꯂꯥꯏꯗꯨꯁꯨ ꯀꯩꯅꯣꯒꯤ ꯗꯤꯚꯔ ꯇꯌꯥꯔꯒ ꯑꯆꯧꯕꯗꯣ
ꯑꯥ
ꯑꯗꯨ ꯄꯨꯊꯔꯒꯅꯦꯕ ꯊꯥꯕ ꯂꯥꯛꯏꯁꯦ ꯗꯤꯄꯔ ꯇꯌꯥꯔ ꯆꯥꯍꯧꯗꯕ ꯑꯗꯨ ꯊꯥꯔꯝꯕꯒꯤ ꯃꯨꯊꯠꯄꯅ ꯍꯥꯜꯂꯕꯗꯣ ꯑꯗꯨꯒ ꯌꯥꯎꯔꯦꯕ ꯚꯗꯤꯑꯣ ꯌꯦꯡ
ꯃꯩꯇꯩ ꯌꯥꯝ ꯇꯥꯗꯕ ꯂꯝ ꯑꯣꯏꯖꯠꯂꯣ
ꯅꯠꯇꯦꯗ ꯀꯩꯅꯣ ꯇꯧꯕ ꯍꯥꯏꯇꯥꯔꯦ ꯆꯤꯡ ꯃꯈꯣꯡꯅꯦꯕ
ꯎꯝ
ꯀꯩꯅꯣ ꯇꯧꯋꯅ ꯀꯨꯝꯊꯔꯛꯄꯗꯣ ꯊꯥꯖꯗꯕꯒꯤ ꯁꯦꯟꯗ꯭ꯔꯦ ꯐꯣꯗ ꯊꯥꯖꯗꯕꯒꯤ ꯃꯤ ꯂꯩꯅꯗꯕ ꯍꯥꯏꯇꯥꯔꯦ꯫
ꯎꯝ
ꯑꯗꯣ ꯃꯤ ꯂꯩꯅꯗꯕꯗꯨꯗ ꯇꯥꯟꯖꯥ ꯂꯧꯔꯒ ꯁꯟꯗ꯭ꯔꯔꯤ ꯕꯣꯁꯇꯤ ꯂꯩꯅꯦ ꯑꯩꯁꯦ
ꯎꯝ
ꯁꯦꯟꯇ꯭ꯔꯦꯜ ꯕꯣꯁꯀ ꯃꯤꯇꯔ ꯆꯥꯝꯃꯨꯛ ꯐꯪꯅꯤ ꯂꯥꯛꯅꯕ ꯑꯗꯨ ꯑꯣꯇꯔ ꯐꯪꯗꯦꯅ ꯊꯕꯛ ꯇꯧꯗꯕꯅꯦ ꯍꯥꯏꯌꯦ꯫
ꯀꯔꯤ ꯍꯥꯏꯔ ꯑꯗꯨꯗꯤ ꯃꯣꯏ ꯁꯥꯟꯅꯕ ꯀꯔꯤ ꯃꯊꯧ ꯇ ꯑꯗꯨꯗꯤ ꯏꯃꯥꯔꯖꯦꯟꯁꯤ꯫ ꯁꯤꯗꯗꯤ ꯃꯣꯏ ꯈꯨꯗꯛꯇ ꯀꯨꯝꯊꯔꯒ ꯑꯣꯔꯗꯔꯗꯤ ꯀꯅꯥ ꯄꯤꯔꯛꯇꯣꯏꯅꯣꯕ
ꯑꯗꯨꯒꯤ ꯒꯌ꯭ꯥꯟ ꯇꯗꯤ꯫
ꯃꯣꯏ ꯑꯣꯔꯗꯔ ꯐꯪꯅꯤꯦꯈꯣꯏ ꯁꯨꯝ ꯁꯤ ꯌꯌ ꯍꯥꯏꯕꯅꯤꯅꯦ ꯃꯣꯏ ꯍꯥꯏꯁꯦ꯫
ꯃꯥꯅꯤ ꯃꯥꯅꯤ꯫
ꯑꯦ ꯑꯣꯗꯔ ꯃꯤꯅꯤꯠ ꯃꯉꯥ ꯇꯔꯥ ꯀꯩꯅꯣ ꯃꯣꯏ ꯈꯥꯝꯗꯔꯁꯨ ꯊꯤꯡꯕ ꯌꯥꯏꯅ ꯑꯗꯨ ꯇꯧꯕꯅꯨꯀꯣ ꯀꯩꯅꯣꯅ
ꯎꯝ
ꯏꯁ ꯌꯥꯏ ꯃꯣꯏ ꯃꯣꯏ ꯃꯣꯏ ꯃꯣꯏꯅ ꯑꯣꯏꯅ ꯇꯧꯔꯕ꯭ꯔꯣ ꯈꯪꯗ꯭ꯔꯕ ꯄꯣꯠꯅꯤꯗ
ꯑꯩ ꯌꯥꯝ ꯉꯥꯀꯦꯁꯦ꯫ ꯇꯌꯥꯔ ꯕꯨꯊꯔ ꯊꯥꯔꯛꯑꯝꯒꯦ ꯇꯌꯔ ꯇꯤꯞꯄꯔꯒꯤ ꯑꯆꯧꯕꯗꯨꯅꯦꯕ
ꯑꯔꯥꯏ ꯑꯆꯝ ꯌꯥꯝ ꯒꯥꯔꯤꯗꯒ ꯂꯥꯛꯝꯒꯅꯤ ꯃꯌꯥꯝ ꯀꯨꯝꯃꯒ꯫
ꯑꯁ ꯑꯗꯨ ꯃꯤ ꯂꯩꯅꯔꯝꯕ ꯌꯨꯝ ꯑꯃ ꯃꯩ ꯊꯥꯕꯖꯦ ꯑꯁ ꯊꯃꯣꯏꯗꯣ ꯍꯥꯏꯌꯣ ꯀꯜꯂꯕ ꯊꯃꯣꯏꯒ ꯄꯥꯟꯗꯕ ꯃꯤ ꯁꯥꯅꯦꯃꯦ
ꯕꯦꯔꯥꯅꯤ ꯑꯁ ꯏꯔꯥꯡ ꯀꯜꯂꯛꯇꯣꯏ ꯃꯥꯜꯂꯦ
ꯌꯨꯝ ꯇꯔꯨꯛꯅꯦ ꯄꯨꯔꯥ
ꯑ ꯏꯔꯥꯡ ꯀꯜꯂꯛꯇꯣꯏ ꯃꯥꯜꯂꯤ ꯁꯤꯗꯤ ꯁꯤ ꯑꯩꯈꯣꯏꯕꯤ ꯑꯁ ꯑꯩꯈꯣꯏ ꯁꯤ ꯑꯁ ꯂꯣꯏ ꯃꯤ ꯈꯨꯗꯤꯡꯃꯛ ꯁꯥꯎꯅꯤꯡꯕꯤꯗꯣ ꯍꯧꯔꯛꯇꯣꯔꯦꯗ ꯑꯃꯨꯛ
ꯁꯥꯎꯔꯨꯅꯨ ꯁꯥꯎ ꯀꯩ ꯀꯥꯟꯗꯩꯅꯣ ꯒꯣꯔꯃꯦꯟ ꯅꯦꯅ ꯇꯧꯔꯤꯖꯦ ꯕꯤꯔꯦꯟ
ꯑꯗꯨꯅꯦ ꯑꯩꯅꯥ ꯍꯥꯏꯗꯤ ꯃꯤ ꯈꯨ__ ꯈꯨꯗꯤꯡꯃꯛ ꯃꯤ ꯈꯨꯗꯤꯡꯒꯤ ꯁꯥꯎꯅꯤꯡꯕ ꯍꯥꯏꯗꯣ ꯒꯣꯕꯔꯃꯦꯟꯁꯨ ꯁꯥꯎꯅꯤꯡꯕꯤ ꯁꯦꯟꯇ꯭ꯔꯦꯜ ꯐꯣꯔ꯭ꯁ ꯁꯥꯎꯅꯤꯡꯕꯤ ꯀꯨꯀꯤꯁꯨ ꯁꯥꯎꯅꯤꯡꯕꯤ ꯄꯨꯂꯞ ꯁꯥꯎꯅꯤꯡ ꯃꯣꯏ ꯑꯍꯨꯝꯗ ꯁꯥꯎꯅꯤꯡꯕꯤ ꯇꯧꯔꯛꯑꯦꯕ ꯑꯁꯤꯒꯨꯝꯕ ꯃꯌꯥꯝꯖꯦ ꯃꯌꯥꯝꯖꯦ ꯇꯟꯕꯩꯅꯦ ꯑꯩꯅ ꯐꯦꯁꯕꯨꯛꯀ ꯏꯟꯁꯇꯥꯒ꯭ꯔꯥꯝ ꯄꯥꯏꯗꯤꯁꯤ ꯈꯣꯏꯗꯧ ꯁꯥꯎꯅꯤꯡꯉꯒ ꯂꯩꯐꯝ ꯈꯪꯗꯦꯕ
ꯈꯦꯝꯆꯥꯟ ꯃꯇꯤꯛ ꯆꯥꯗꯦ ꯈꯦꯝꯆꯥꯟ ꯑꯣꯏꯍꯜꯂꯛꯄꯁꯦ ꯈ꯭ꯋꯥꯏ ꯁꯣꯏꯕꯗ ꯑꯣꯏꯔꯦ
ꯃꯥ ꯀꯩꯝꯇ ꯊꯧꯋꯥ ꯁꯥꯗꯦꯕ ꯃꯤꯗ
ꯃꯥ ꯑꯅꯤꯡ ꯑꯅꯤꯡꯕꯅꯦ ꯇꯧꯔꯤꯖꯦꯕ
ꯃꯥꯅ ꯇꯧꯕ ꯈꯨꯝꯃꯛꯀꯅꯤ ꯑꯩꯖꯦ
ꯑꯅꯤꯡ ꯑꯅꯤꯡꯕꯅꯦ ꯃꯥ ꯇꯧꯒꯥꯏꯔꯤꯖꯦ
ꯍꯦꯜꯃꯜꯂꯦ ꯍꯥꯏꯅꯤꯗ
ꯆꯨꯔꯆꯥꯟꯄꯨꯔ ꯆꯠꯅꯤꯡꯉꯤ ꯆꯠꯂꯤ ꯊꯧꯕꯥꯜ ꯊꯤꯡꯉꯦ ꯊꯤꯡꯉꯦ ꯆꯠꯅꯤ ꯆꯠꯈꯥꯏꯕꯤ
ꯄꯨꯔꯥ ꯃꯥ ꯑꯗꯨꯃꯥꯏꯅ ꯇꯧꯔꯒ ꯃꯥ ꯑꯗꯨꯃꯥꯏꯅ ꯇꯧꯔꯒ ꯅꯨꯄꯥ ꯊꯣꯛꯑꯦ ꯒꯥꯏꯅ ꯃꯥ ꯁꯞꯄꯣꯔꯠ ꯇꯧꯋꯤ ꯀꯥꯡꯕꯨꯨꯖꯤꯅꯤ ꯐꯨꯕ ꯌꯥꯏꯖꯦ
ꯎꯝ
ꯅꯨꯄꯤ ꯑꯉꯥꯡ ꯈꯔ ꯂꯩꯌꯦ
ꯁꯤꯡꯖꯃꯩ ꯀꯥꯡꯕꯨꯖꯦ ꯄꯨꯔꯥ ꯀꯩꯅꯣꯝꯅꯦ ꯊꯕꯛ ꯃꯣꯏ ꯃꯆꯨꯝ ꯈꯔ ꯐꯪꯍꯧꯅꯕ ꯍꯣꯠꯅꯕꯗ
ꯆꯥꯎꯈꯠꯇꯕ ꯉꯥꯛꯇꯅꯤ ꯀꯩꯅꯣ ꯁ꯭ꯋꯥꯏ ꯂꯩꯔꯤꯁꯤꯡꯁꯤꯗꯤ
ꯗꯤꯛꯇꯦꯇ꯭ꯔꯁꯤꯞ ꯂꯥꯛꯇꯗꯤ ꯌꯥꯔꯣꯏꯗꯧꯔꯤ ꯅꯥꯕ ꯗꯦꯃꯣꯀ꯭ꯔꯦꯁꯤ ꯖꯤꯗꯤ ꯄꯦꯜꯂꯦ
ꯗꯦꯃꯣꯀ꯭ꯔꯦꯁꯤ ꯄꯨꯔꯥ ꯐꯨꯜ ꯗꯦꯃꯣꯀ꯭ꯔꯦꯁꯤ ꯑꯣꯏꯗꯕꯅꯦ ꯑꯩꯈꯣꯏ ꯃꯤꯅꯤ ꯑꯣꯏ ꯂꯩꯔꯦ
ꯗꯦꯃꯣꯀ꯭ꯔꯦꯁꯤ ꯀꯅꯥꯅꯅꯣ ꯗꯦꯃꯣꯀ꯭ꯔꯦꯁꯤ ꯏꯁ ꯗ ꯀꯩ ꯑꯕ ꯏꯟꯇꯂꯤꯖꯦꯟꯁ ꯐꯣꯃ ꯑꯣꯐ ꯗꯤꯛꯇꯦꯇꯔꯁꯤꯞ ꯍꯥꯏꯕ ꯀꯩꯅꯣꯝ ꯍꯥꯏꯔꯝꯃꯅꯤ ꯍꯥꯏꯌꯦꯁ ꯐꯣꯔꯝ ꯑꯣꯐ ꯗꯤꯛꯇꯦꯇꯔꯁꯤꯞ ꯍꯥꯏꯔ ꯀꯩꯅꯣꯝ ꯍꯥꯏꯕꯅꯤ ꯗꯦꯃꯣꯀ꯭ꯔꯦꯁ
ꯆꯨꯝꯗꯣꯏꯅꯤ ꯑꯗꯨ ꯆꯨꯝꯗꯣꯏꯅꯤ ꯌꯥꯝ ꯕꯦꯔꯥ ꯀꯥꯔꯦ ꯀꯩ ꯍꯥꯏꯗꯅꯣ ꯈꯪꯗ꯭ꯔꯦꯕ
ꯄ꯭ꯔꯖꯥꯒꯤ ꯑ ꯑꯋꯥꯕꯒꯤ ꯔꯥꯏꯠ ꯑꯝꯇ ꯂꯩꯇꯦꯃ ꯄꯨꯔꯥ
ꯁꯤ ꯌꯦꯡꯉꯣ ꯅꯦ ꯁꯤꯗ ꯑꯃꯨꯛ ꯅꯦꯠ ꯑꯃꯨꯛ ꯊꯤꯡꯖꯤꯜꯂꯦꯅ ꯈꯜꯂꯣ ꯑꯃ ꯇꯧꯔꯦꯅ ꯈꯜꯂꯣ ꯑꯗꯩꯗꯤ ꯑꯃꯨꯛ ꯍꯦꯟꯅ ꯃꯊꯥ ꯁꯥꯅꯔꯅꯦꯕ
ꯆꯤꯡ ꯂꯣꯟꯗ ꯃꯥꯏ ꯄꯋꯥꯔ ꯑꯝꯇ ꯂꯩꯇꯕꯒꯤ ꯃꯑꯣꯡ ꯇꯧꯔꯤꯁꯦ ꯀꯩꯒꯤꯅꯣꯗꯅ ꯑꯩꯅ ꯈꯪꯅꯤꯡ
ꯑꯗꯨ ꯀꯩꯅꯣ ꯇꯧꯔꯝꯃꯦꯗꯨꯗꯤ ꯀꯥꯏ ꯋꯥꯏꯗ ꯑꯣꯏꯖꯥꯠꯅꯣ
ꯀꯩꯅꯣ
ꯃꯩ ꯊꯥꯔꯝꯃꯦ ꯍꯥꯏ
ꯌꯨꯨꯝꯅꯦꯕ ꯃꯩ ꯊꯥꯏꯗꯦ ꯀꯥꯟꯇꯦ ꯁꯥꯕꯟ ꯍꯥꯢꯁꯦ ꯀꯥꯟꯇꯣ ꯁꯥꯕꯟ ꯂꯩꯥꯃꯈꯣꯡ
ꯀꯔꯣꯝ ꯂꯩꯒꯦ ꯑꯗꯨꯅ
ꯑꯗꯨꯅꯦ ꯀꯔꯣꯝ ꯂꯩ ꯀꯩ ꯈꯪꯗꯦ
ꯎꯝ
ꯏꯝꯐꯥꯜ ꯏꯁꯇꯤ ꯑꯣꯏꯔꯝꯗꯎ ꯃꯥꯜꯂꯦ
ꯇꯥꯗ꯭ꯔꯤꯅꯦ ꯑꯃꯨꯛꯇ
ꯇꯥꯕꯗꯤ ꯍꯟꯖꯤꯟ ꯍꯟꯖꯤꯟ ꯇꯥꯔꯦ ꯂꯩꯃꯈꯣꯡ ꯑꯥꯔꯃꯤ ꯒꯦꯝꯗ ꯂꯩꯅ ꯒ꯭ꯌꯥꯟ ꯇꯥꯗꯦꯗ ꯅꯥꯕ
ꯑꯁꯤꯁꯨ ꯑꯗꯨꯝ ꯁꯤ ꯌꯦꯡꯉꯤ ꯃꯌꯥꯝꯁꯤꯅ ꯑꯗꯨꯝ ꯎꯕꯗꯗꯤ ꯑꯗꯨꯝ ꯁꯥꯎꯅꯤꯡ ꯇꯥꯔꯅꯤ ꯑꯩꯈꯣꯏꯣꯏꯁꯨ ꯁꯥꯎꯅꯤꯡꯉꯤ ꯃꯤ ꯑꯃꯁꯨ ꯁꯥꯎꯅꯤꯡꯉꯅꯤ ꯑꯗ ꯁꯥꯎꯅꯤꯡꯉꯥꯗꯤ ꯃꯤꯁꯦ ꯀꯩꯗꯧꯔ ꯑꯔꯥꯟꯕ ꯑꯗꯨꯝ ꯇꯧꯅꯔꯛꯑꯅꯦꯕ ꯁꯣꯏꯕ ꯉꯥꯛꯇ ꯑꯗꯣ ꯂꯥꯁꯇ ꯑꯃꯨꯛ ꯆꯩ ꯆꯥꯕꯁꯨ ꯑꯗꯨꯝ ꯃꯈꯣꯏꯗ ꯆꯥꯍꯧꯕꯗꯨꯅꯦ ꯃꯣꯏ ꯇꯧꯗꯣꯏꯁꯤ꯫
ꯑꯣ
ꯃꯣꯏꯖꯦ ꯁꯦꯟꯇꯔꯦꯟ ꯏꯁꯄꯣꯔꯠꯁꯅ ꯄ꯭ꯔꯖꯥ ꯐꯨꯗꯕ ꯀꯨꯏꯔꯦ ꯏꯔꯥꯡ ꯆꯤꯛꯅ ꯂꯩꯈꯤꯗꯣꯔꯦ ꯍꯥꯏꯅ ꯏꯔꯥꯡ ꯍꯧꯅ__ ꯃꯣꯏꯁꯦ ꯊꯦꯝ ꯊꯦꯝ ꯑꯗꯨꯝ ꯏꯔꯥꯡ ꯍꯧꯍꯟꯕꯅꯤꯅꯦ ꯑꯩꯈꯣꯏꯁꯦ ꯇꯪꯗꯨ ꯂꯩꯇꯥꯅ ꯂꯩꯍꯟꯗꯕꯗꯣ
ꯍꯣꯏ ꯀꯅꯥꯅꯣꯝꯅ ꯃꯣꯏꯁꯨ ꯑꯩꯈꯣꯏꯅ ꯄꯩꯁꯥꯅ ꯑꯈꯣꯏ ꯄꯨꯛꯂꯤ ꯄꯥꯏꯕꯩ ꯇꯥꯏꯞꯇ ꯃꯣꯏꯖꯨ ꯀꯅꯥꯅꯣꯝ ꯄꯥꯏꯔꯤ
ꯍꯥꯏꯗꯤ ꯑꯩꯈꯣꯏꯁꯦ ꯀꯩꯝꯇ ꯊꯋꯥ ꯁꯥꯈꯤꯗ꯭ꯔꯦ ꯃꯣꯏꯁꯦ ꯑꯩꯈꯣꯏ ꯁꯤꯗꯗꯤ ꯅꯣꯔꯃꯦꯜ ꯂꯥꯏꯐꯇ ꯑꯃꯨꯛ ꯍꯤꯡꯉꯦꯗꯅ ꯑꯗꯨꯒꯤ ꯑꯃꯨꯛ ꯃꯣꯏꯁꯦ ꯑꯃꯨꯛ ꯁꯥꯎꯅꯤꯡꯕꯒꯤ ꯑꯃꯨꯛ ꯇꯧꯔꯛꯄꯅꯦꯕ ꯑꯥ ꯃꯣꯏ ꯃꯣꯏꯁꯦ ꯁꯦꯟꯇ꯭ꯔꯦꯜ ꯐꯣꯔꯒꯤ ꯆꯍꯤ ꯑꯨꯨꯝꯛ ꯈꯔ ꯆꯥꯍꯟꯒꯦꯅ ꯀꯥꯠ ꯊꯤꯡꯍꯟꯒꯦꯅ ꯇꯧꯔꯛꯄꯅꯦꯕ ꯍꯧꯪꯛ ꯑꯩꯈꯣꯏ ꯀꯣꯏ ꯆꯠꯇꯅ ꯈꯣꯠꯇꯅ ꯃꯌꯥꯝ ꯇꯧꯅꯔ ꯄꯨꯔꯥ ꯅꯣꯔꯃꯦꯂꯥꯇ ꯂꯩꯅꯔꯛꯄꯁꯤꯗ꯫ ꯃꯣꯏꯁꯦ ꯅꯣꯏ ꯅꯣꯔꯃꯦꯜ ꯑꯣꯏꯗ꯭ꯔꯤ ꯚꯥꯏꯔꯁ ꯂꯩꯔꯤ ꯑ ꯚꯥꯏꯔꯁ ꯂꯩꯔꯤ ꯚꯥꯏꯔꯁ ꯑꯩꯈꯣꯏ ꯂꯩꯔꯤ ꯅꯣꯏ ꯅꯣꯔꯃꯦꯜ ꯑꯣꯏ ꯗ꯭ꯔꯦꯟꯅ ꯇꯧꯔꯛꯄꯅꯦꯕ
ꯄꯦꯔꯥꯅꯦꯕ ꯃꯣꯢꯁꯦ ꯀꯅꯥꯅꯣꯝ ꯄꯨꯛꯂꯤꯁꯤ ꯄꯥꯏꯔꯤꯌꯦ ꯑꯩꯈꯣꯏ ꯄꯩꯁꯥꯅ ꯈꯣꯏ ꯄꯨꯛꯂꯤ ꯕꯥꯢꯕꯩ ꯇꯥꯞꯇ ꯑ
ꯑꯝꯇꯪ ꯈꯪꯕꯗ ꯑꯗꯨꯅ ꯑꯃꯝꯇꯪ ꯅꯨꯃꯤꯠ ꯅꯤꯅꯤ ꯂꯦꯞꯇꯕꯤ ꯐꯝꯃꯨ ꯂꯦꯞꯄꯨ ꯇꯧꯍꯜꯂꯗꯤꯀꯣ
ꯑꯗ ꯆꯤꯡꯗ ꯑꯦꯛꯁꯟ ꯁꯨꯝ ꯇꯧ ꯇꯧꯗ꯭ꯔꯤꯁꯤ ꯀꯩꯒꯤꯅꯣ ꯁꯤꯅꯦ ꯐꯣꯔꯁ ꯑꯁꯨꯛꯌꯥꯝ ꯂꯩꯔꯤꯗ ꯑꯝꯇꯪ ꯊꯥꯖꯤꯜꯂ ꯅꯩꯊꯦꯛꯑꯦꯗꯤ ꯒ꯭ꯌꯥꯟ ꯇꯥꯗꯧꯗꯣ
ꯈꯪꯗꯦ
ꯑꯗꯨꯒꯤ ꯄꯋꯥꯔꯁꯦ ꯂꯩꯇ꯭ꯔꯤꯁꯦ ꯀꯩꯒꯤꯅꯣꯁꯤꯅꯦ ꯑꯩꯅ ꯈꯪꯅꯤꯡꯉꯤꯁꯦ
ꯀꯩ ꯃꯣꯏ ꯃꯤ ꯀꯌꯥꯝ ꯌꯥꯝꯕꯅꯤꯅ ꯀꯤꯂꯩꯔꯦ
ꯇꯝꯗꯗꯤ ꯑꯝꯇꯕ ꯃꯣꯏꯐꯥꯎ ꯊꯣꯛ ꯌꯥꯗꯦ ꯆꯤꯡꯈꯠꯇꯨꯒꯤ
ꯒꯨꯟꯗꯥꯗꯤ ꯀꯩꯅꯣꯅꯤ ꯑꯩꯈꯣꯏ ꯀꯃꯥꯟꯗꯣꯅ ꯑꯃꯨꯛ ꯐꯨ ꯑꯁꯥꯝ ꯔꯥꯏꯐꯜ ꯁꯦꯟꯇ꯭ꯔꯦꯜ ꯄꯣꯁꯔꯅ ꯑꯃꯨꯛ ꯐꯨ ꯆꯩꯗꯤ ꯐꯖꯅ ꯆꯥꯔꯕꯅꯦ ꯑꯩꯈꯣꯏꯁꯥꯏ ꯃꯤꯁꯤꯡꯁꯦ ꯅꯣꯛꯇꯧꯗ ꯉꯥꯏꯔꯦꯗ ꯀꯔꯤꯅꯣ ꯇꯧꯔꯤꯁꯦ ꯒ꯭ꯌꯥꯟ ꯇꯥꯁꯤꯂꯛꯇ꯭ꯔꯦ
ꯑꯩꯈꯣꯏ ꯀꯩꯅꯣꯒꯤꯗꯤ ꯌꯨ ꯑꯦꯟ ꯑꯦꯜ ꯑꯦꯐꯀꯤꯗꯤ ꯀꯩꯅꯣꯗꯥ ꯑꯥ__ ꯃꯣꯏ ꯀꯒꯦꯝꯗꯣ ꯀꯩꯅꯣ ꯅꯍꯥꯟ ꯀꯩꯅꯣꯗꯒꯤ ꯍꯣꯡꯗꯣꯛꯑꯣꯅ ꯍꯣꯡꯗꯣꯛꯍꯂ ꯍꯦꯛꯇ ꯈꯨꯗꯛꯇ
ꯃꯣꯏ ꯄꯋꯥꯔ ꯁꯦ
ꯎꯝ ꯑꯗꯒꯤ ꯑꯁꯣꯝꯒꯤꯗꯤ__ ꯑꯥ ꯊꯥꯡꯖꯤꯡ ꯃꯊꯛꯇꯒ ꯁꯥꯖꯤꯜꯂꯤꯕ ꯀꯦꯝꯇꯣ ꯑꯣꯐꯤꯁꯦꯜ ꯀꯦꯝ ꯅꯠꯇꯦ ꯑꯗꯨꯒ ꯑꯗꯨ ꯊꯨꯒꯥꯏꯕ ꯉꯝꯗꯦ ꯍꯧꯖꯤꯛꯐꯥꯎ ꯂꯣꯏꯅ ꯂꯩꯔꯤ ꯃꯥꯏ ꯃꯥꯏ ꯀꯒꯦꯝꯗꯣ ꯃꯌꯥꯝ ꯄꯥꯡꯀ ꯁꯥꯖꯤꯟ ꯁꯥꯖꯤꯟꯗꯅ ꯒ꯭ꯌꯥꯟ ꯇꯥꯗꯦ ꯑꯦꯛꯁꯟꯁꯦ ꯑꯩꯈꯣꯏ ꯁꯣꯟꯗꯗꯪꯅꯤ ꯇꯧꯔꯤꯖꯦ
ꯃꯣꯏꯅ ꯆ ꯃꯣꯏꯅ ꯁꯣꯏꯔꯛꯄꯁꯨ ꯑꯩꯈꯣꯏ ꯁꯣꯝꯗ ꯂꯧꯕ ꯑꯩꯈꯣꯏꯅ ꯁꯣꯏꯕꯗꯁꯨ ꯑꯩꯈꯣꯏ ꯁꯣꯝꯗ ꯂꯧꯕ ꯇꯧꯔꯤꯁꯤ
ꯎꯝ ꯀꯥꯔꯁꯨ
ꯎꯝ ꯀꯜꯂꯦ ꯐꯨ ꯀꯟꯗꯦ ꯐꯨ ꯇꯧꯔꯤꯖꯦ
ꯎꯝ
ꯄꯥꯏ ꯂꯩꯇꯥꯅꯤ ꯑꯩꯈꯣꯏ ꯀꯜ ꯄꯥꯏꯔ ꯆꯠꯇꯥꯝꯅꯤ ꯑꯩꯈꯣꯏ ꯕꯦꯔꯥꯅꯤ ꯇꯧꯔꯤꯁꯦ ꯑꯁꯦꯡꯕ ꯇꯥꯔꯨꯔꯒꯀꯣ ꯈꯣꯏꯗꯧꯁꯦ ꯁꯥꯎꯅꯤꯡꯉꯛꯑꯦꯕ ꯗꯤ ꯑꯣꯛꯀꯨꯝꯕ ꯑꯃ ꯆꯥꯁꯤꯜꯂꯒꯦ ꯒ꯭ꯌꯥꯟ ꯇꯥꯅ ꯇꯨꯝꯃ ꯂꯩꯇꯔꯗꯤ ꯌꯥꯔꯔꯣꯏ
ꯁꯧꯅꯤꯡꯏ ꯀꯩꯗꯤ ꯄꯥꯏ ꯂꯩ
ꯑꯗꯨꯅꯤꯅꯦꯍꯦ
ꯇꯥꯕꯤꯗꯧ ꯒꯣꯕꯔꯃꯦꯟꯅ ꯃꯊꯧ ꯇꯧꯗ꯭ꯔꯕꯅꯤꯅ
ꯑꯗꯨꯅꯅꯦ ꯑꯩꯅ ꯐꯦꯁꯕꯨꯛ ꯏꯟꯁꯇꯥꯒ꯭ꯔꯥꯝ ꯄꯥꯏꯗꯤꯖꯦ ꯏꯁꯥ ꯏꯊꯟ ꯁꯥꯎꯔ ꯇꯣꯛꯇꯨꯏ ꯁꯔꯨꯛ ꯀꯩꯇꯧ ꯌꯦꯡꯗꯕꯅ ꯐꯩꯅ
ꯈꯪꯗꯕꯅ ꯐꯔꯦ
ꯇꯨꯃꯤꯟꯅ ꯆꯨꯞ ꯆꯥꯞꯇ ꯂꯩ ꯐꯔꯦ
ꯑꯩꯈꯣꯏꯅ ꯁꯥꯎꯔꯒ ꯀꯥꯟꯅꯕꯁꯨ ꯅꯠꯇꯦ ꯀꯩꯑꯝꯇ ꯑꯗꯨꯗꯨꯅ ꯄ꯭ꯔꯣꯒ꯭ꯔꯦꯁ ꯂꯥꯛꯄ ꯅꯠꯇꯕꯅꯤꯅꯀꯣ ꯋꯥꯔꯜ ꯀꯞ ꯕꯜ ꯌꯦꯡꯕ ꯊꯨꯒꯥꯏꯒꯦ ꯇꯧꯔꯤꯖꯠꯂꯣ ꯃꯣꯏꯁꯤꯕꯣ
ꯈꯪꯗꯦꯅꯦ ꯃꯣꯏ ꯇꯝꯄꯥꯛꯇ ꯋꯥꯔꯜ ꯀꯞꯀꯤ ꯌꯥꯝ ꯈꯟꯅꯔꯦꯅ ꯇꯧꯔꯤꯖꯥꯠꯔꯣ
ꯑꯩꯁ ꯋꯥꯔꯜ ꯀꯞ ꯌꯦꯡꯕ ꯐꯪꯅꯗꯦ ꯃꯤꯁꯤꯡꯁꯦ ꯑꯁ ꯉꯥꯎꯆꯦꯅꯅꯤꯍꯦ
ꯀꯩꯅꯣꯗ ꯑꯁꯤꯗꯤ ꯒꯦꯠ ꯃꯄꯥꯟꯗ ꯕꯣꯗꯥ ꯐꯣꯟꯒꯤ ꯁꯤꯝ ꯀꯩꯅꯣ ꯕꯣꯗꯥꯐꯣꯟ ꯚ ꯑꯥꯏꯒꯤ ꯁꯦꯝ ꯐ꯭ꯔꯤꯗ ꯄꯤ ꯍꯥꯏꯅꯦ
ꯈꯪꯗꯤꯌꯦ ꯑꯗꯨꯗꯤ
ꯐ꯭ꯔꯤꯗ ꯂꯧ ꯌꯥꯏ ꯍꯥꯏꯅꯦ ꯑꯝꯇ ꯄꯥꯝꯃꯤꯅꯦꯕꯣ
ꯀꯅꯥꯅ ꯍꯥꯏꯅꯣ
ꯉꯥꯟꯊꯣꯏ ꯐ꯭ꯔꯤꯗ ꯂꯧ ꯌꯥꯏꯅ ꯍꯥꯏꯌꯧꯏꯗ
ꯂꯧꯖꯦ ꯍꯥꯏꯔꯣ
ꯂꯧ ꯌꯥꯏ ꯐ꯭ꯔꯤꯗꯗꯤ ꯂꯧ ꯌꯥꯏ ꯀꯩꯅꯣ ꯈꯪꯗꯦ ꯍꯧꯖꯤꯛꯤ ꯃꯣꯏ ꯄꯤꯔꯥ ꯄꯤꯗꯕ꯭ꯔꯥ ꯑꯩ ꯉꯁꯥꯏ ꯇꯧꯕꯗꯤ ꯊꯦꯡꯅꯔꯛꯇꯦ ꯃꯣꯏꯗ ꯑꯝꯇ ꯐꯖꯅ ꯍꯪꯒꯦ
ꯎꯝ
ꯄꯩꯁꯥꯕꯨꯗꯤ ꯕꯣꯗ ꯐꯣꯟꯗꯨ ꯆꯥꯝꯃ ꯂꯨꯄꯥ ꯆꯥꯝꯃ ꯄꯤꯔꯒ ꯊꯥꯑꯝꯒꯤ ꯔꯤꯖꯥꯁꯨ ꯌꯥꯎꯔ ꯂꯧꯕ ꯌꯥꯕꯅꯦꯕ
ꯑꯣ
ꯐ꯭ꯔꯤꯏ ꯑꯣꯏꯔꯗꯤ ꯂꯧꯁꯤꯟꯕ ꯌꯥꯏꯗꯅ
ꯌꯥꯏ ꯌꯥꯏꯌꯦ ꯌꯥꯝ ꯊꯤꯏ ꯌꯥꯏ ꯌꯥꯗꯕ ꯂꯩꯇꯦ ꯀꯅꯩ ꯀꯅꯩ
ꯑꯐꯕꯥ ꯄꯥꯎꯅ ꯀꯩꯅꯣ ꯅꯪ ꯉꯥꯡꯏꯗꯦ
ꯑꯐꯕ ꯉꯛꯇꯅꯤ ꯑꯩꯈꯣꯏ ꯄꯨꯔꯛꯗꯣꯏꯕ ꯄꯥꯎꯁꯤꯗꯤ
ꯎꯝ ꯅꯣꯏ ꯅꯥꯃꯟꯅꯕ ꯃꯉꯥꯜ ꯗꯨꯗꯤ ꯀꯨꯝꯃꯛꯇ꯭ꯔꯣ꯫
ꯀꯨꯝꯃꯔꯣꯏ ꯀꯨꯝꯃꯔꯣꯏ ꯈꯪ ꯄ ꯅꯨꯡꯉꯥꯏꯔꯕꯅꯤ ꯂꯁꯤꯒ ꯄꯤꯁꯜꯂꯝꯕꯅꯦꯕ ꯑꯩꯅ
ꯉꯁꯥ ꯃꯥꯥꯏ ꯄꯥꯝ ꯆꯕꯅꯤ ꯂꯁꯤꯗꯤ ꯖꯖꯥ ꯇꯣꯕꯐꯥꯎ ꯊꯛꯄꯅꯤ
ꯑꯥ ꯑꯩꯅ ꯂꯁꯤꯒ ꯄꯤꯁꯗꯨꯅ ꯃꯥ ꯐꯠꯂꯦ ꯈꯜꯂꯝꯃꯅꯤ
ꯃꯥꯗꯤ ꯆꯥꯛꯇꯤ ꯂꯥꯝꯃꯥ ꯂꯥꯛꯑꯅꯤꯗꯣ
ꯎꯝ ꯇꯞꯇꯥꯏ ꯆꯥꯊꯣꯛꯑꯥ ꯍꯋꯥꯏ ꯊꯣꯡꯗꯨꯔꯣ
ꯈꯪꯗ꯭ꯔꯦꯅꯦꯍꯦ ꯑꯗꯨꯅꯦ ꯀꯩꯅꯣ ꯇꯧꯅꯗ꯭ꯔꯗꯤ ꯊꯥꯎ ꯊꯨꯝꯒꯁꯤꯁꯨ ꯂꯩꯕꯗ ꯌꯥꯗꯕꯅꯤ
ꯂꯣꯏꯔꯕ ꯑꯩꯁꯦ ꯅꯣꯏ ꯉꯥꯟ ꯊꯥꯎꯉꯦ ꯑꯗꯣ
ꯎꯝ ꯂꯣꯏ ꯉꯔꯥꯡ ꯄ꯭ꯔꯥꯕꯤꯟꯗ ꯃꯌꯥꯝ ꯊꯥꯛꯆꯤꯟꯈ꯭ꯔꯦꯒꯅ꯫
ꯈꯪꯗꯦ ꯑꯗ ꯇꯧꯔꯤꯁꯦ ꯄꯨꯟꯁꯤꯁꯦ ꯀꯔꯝ ꯊꯣꯛꯑꯕ ꯃꯊꯣꯡ ꯃꯔꯥꯡ ꯈꯪꯁꯤꯜꯂꯛꯇ꯭ꯔꯦ
ꯒꯤꯌꯥꯟꯇꯗꯦ ꯒꯤꯌꯥꯟꯇꯗꯦ
ꯊꯕꯛꯀꯁꯨ ꯋꯥꯅ ꯇꯧꯔꯒ ꯃꯅꯤꯄꯨꯔꯁꯨ ꯇꯣꯉꯥꯟꯅꯒ ꯆꯥꯊꯣꯛꯈ꯭ꯔ ꯇꯣꯏꯅꯦ